ꯊꯥꯕ꯭ꯔꯣ ꯀꯩꯗꯧꯔꯝꯃꯤꯅꯣ
ꯑꯁ ꯀ꯭ꯔꯤꯁꯨ ꯇꯧꯗꯦꯗ ꯑꯗꯨꯝ ꯐꯝꯃ ꯂꯩꯗ ꯍꯤꯞꯄ ꯂꯩꯌꯦ ꯐꯃꯨꯡꯗ
ꯆꯥꯛꯇꯤ ꯆꯥꯔꯕꯣ
ꯆꯥꯛꯁꯦ ꯊꯣꯡꯗ꯭ꯔꯤꯅꯦ
ꯀ꯭ꯋꯥꯂꯤꯇꯤ ꯑꯃꯅꯦꯍꯦ
ꯃꯥꯟꯅꯩꯌꯦ ꯑꯩꯁꯨ ꯑꯩꯁꯨ ꯊꯣ ꯊꯣꯡꯗ꯭ꯔꯤꯌꯦ ꯉꯁꯤ ꯄꯥꯟꯗꯅ ꯑꯩꯁꯨ ꯍꯤꯞꯄ ꯂꯩꯔꯝꯃꯤꯅꯦ ꯍꯧ ꯍꯧꯗꯤ ꯍꯧꯒꯠꯄ
ꯑꯣ ꯎꯝ
ꯊꯣꯡꯕ ꯍꯧꯔꯒꯦꯔꯣ
ꯎꯝ ꯍꯨꯝ ꯉꯍꯥꯛ ꯋꯥꯠ ꯂꯤꯗ
ꯊꯣꯡꯅꯤꯡꯗ꯭ꯔꯤꯌꯦ
ꯎꯝ ꯊꯣꯡꯉꯗꯤ ꯀ꯭ꯔꯤ ꯏꯟꯁꯥꯡ ꯊꯣꯡꯅꯤ ꯉꯁꯤꯗꯤ
ꯌꯦꯟꯁꯥꯡꯗꯨꯅꯤꯅꯦ ꯃꯊꯥ ꯁꯥꯔꯤꯁꯦ
ꯀꯃꯥꯏꯅꯣꯅꯍꯦ
ꯌꯦꯟꯁꯥꯡ ꯊꯣꯡꯕꯗꯣ
ꯑꯥ
ꯀꯔꯤ ꯌꯦꯟꯖꯥꯡ ꯊꯣꯡꯗꯨꯏꯅꯣ ꯈꯟꯕꯗ ꯇꯜꯂꯦ ꯆꯥꯛ ꯑꯗꯨꯝ ꯅꯨꯡꯉꯥꯏꯌꯦ
ꯆꯥꯛꯇꯤ ꯕꯦꯔꯥ ꯂꯩꯇꯦꯕ
ꯕꯦꯔ ꯂꯩꯇꯦ ꯆꯥꯛꯇꯤ ꯅꯪꯗꯤ
ꯑꯩꯗꯤ ꯑꯦꯟꯁꯥꯡ ꯂꯩꯕ ꯊꯣꯛꯀꯦ ꯑꯗꯨꯒ ꯊꯣꯡꯒꯦ ꯀ꯭ꯔꯤ ꯑꯦꯟꯁꯥꯡ ꯂꯩꯁꯤꯔ ꯈꯪꯗ꯭ꯔꯦ
ꯑꯆꯥ ꯅꯨꯡꯁꯥ ꯁꯕꯁꯤ ꯗ ꯃꯥꯔꯀꯦꯠꯀ ꯊꯣꯛꯀꯦ ꯈꯜꯂꯤꯔꯕ
ꯑꯩꯗꯤ ꯑ ꯅꯨꯡꯁꯥ ꯁꯥꯕ ꯃꯔꯛꯁꯤꯗ ꯈ꯭ꯋꯥꯏꯗꯒꯤ ꯏꯪꯕ ꯑꯏꯪꯕ ꯖꯒꯥꯗ ꯂꯩꯕꯅꯦ
ꯅꯨꯡꯉꯥꯏꯔꯦꯅꯦ ꯑꯗꯨꯗꯤ ꯑꯩꯈꯣꯏꯁꯨ ꯂꯥꯛꯑꯅꯤ ꯑꯗꯨꯗꯤ
ꯂꯥꯛꯑꯣ ꯂꯥꯛꯑꯣ ꯂꯥꯛꯑꯣ
ꯑꯈꯣꯏꯗꯤ ꯅꯨꯡꯁꯥ ꯁꯥꯕꯅꯤꯅ ꯊꯣꯛꯅꯤꯡꯗꯦꯕ
ꯂꯥꯛꯑꯣ ꯂꯥꯛꯑꯣ ꯀꯣꯏꯕ
ꯂꯥꯛꯀꯦ ꯂꯥꯛꯀꯦ ꯅꯣꯏꯗ ꯑꯣꯏꯅ
ꯎꯝ
ꯌꯥꯍꯧꯁꯨ ꯊꯦꯡꯉꯦ ꯊꯣꯡꯕꯁꯨ ꯊꯦꯡꯉꯦ ꯑꯗꯨꯗꯤ ꯆꯞ ꯆꯥꯔꯦ ꯆꯥꯛ ꯆꯥꯛ ꯅꯪꯉꯣꯟꯗ ꯑꯣꯏꯅ ꯆꯥꯔꯁꯤꯔ ꯈꯪꯗꯦ ꯉꯁꯤꯗꯤ
ꯂꯥꯛꯑꯣ ꯂꯥꯛꯑꯣ ꯂꯥꯛꯑꯣ ꯊꯣꯡꯕꯤꯒꯦ ꯏꯟꯁꯥꯡ ꯍꯥꯎꯅ ꯊꯣꯡꯕꯤꯔꯝꯒꯦ
ꯑꯥ ꯀꯔꯤ ꯃꯊꯦꯜ ꯊꯣꯡꯅꯤ ꯑꯩ ꯂꯥꯛꯑꯗꯤ
ꯍꯩ ꯍꯥ ꯑꯣꯛꯁꯥ ꯑꯃ ꯊꯣꯡꯕꯤꯔꯒꯦ ꯁꯟꯁꯥ ꯑꯃ ꯊꯣꯡꯕꯤꯔꯒꯦ ꯁꯟꯁꯥꯗꯤ ꯑꯁꯣꯝꯒꯤ ꯁꯟꯁꯥꯁꯤ ꯀꯌꯥ ꯍꯥꯎꯇꯦ
ꯑꯆꯥ
ꯒ
ꯏꯔꯣꯜ ꯍꯟ ꯏꯔꯣꯜꯂꯣ ꯑꯃ
ꯏꯔꯣꯟꯕꯗꯤ ꯁꯦꯝꯕ ꯍꯩꯇ꯭ꯔꯦ ꯑꯗꯨꯒ ꯁꯤꯡꯖꯨꯁꯨ ꯇꯧ ꯑꯗꯨ ꯁꯤꯡꯖꯨꯒꯨꯝꯕ ꯏꯔꯣꯟꯕꯒꯨꯝꯕꯗꯤ ꯅꯪ ꯂꯥꯛꯑꯗ ꯑꯗꯨꯝ ꯇꯧꯕ ꯌꯥꯏꯅ
ꯍꯣꯏ ꯍꯣꯏ ꯌꯥꯏ ꯑꯗꯨꯁꯨ
ꯍ ꯑꯗꯨꯒ ꯈꯪꯗ꯭ꯔꯦ ꯑꯗꯨꯗꯤ ꯑꯣꯛꯁꯥꯒ ꯆꯥꯛ ꯑꯗꯨꯝ ꯊꯣꯡꯕꯤꯔꯒꯦ ꯌꯥꯔꯦꯅ
ꯍꯣꯏ ꯑꯩꯅ ꯂꯥꯛꯑꯒ ꯈꯔ ꯍꯥꯎꯅꯕ ꯑꯦꯛꯁꯇ꯭ꯔꯥꯗꯤ ꯑꯩꯅ ꯇꯧꯕ ꯇꯥꯔꯦ ꯑꯗꯨꯗꯤ
ꯍꯣꯏ ꯑꯗꯨꯒ ꯆꯝꯐꯨꯠ ꯑꯃ ꯆꯝꯐꯨꯠ ꯏꯁꯀꯣꯁ ꯅꯠꯇ꯭ꯔꯒ ꯍꯪꯒꯥꯝ
ꯑꯁ ꯍꯥꯎꯕꯅꯦ ꯅꯪꯅ ꯍꯧꯖꯤꯛ ꯍꯥꯏꯔꯛꯄ ꯑꯅꯤꯗꯣ ꯍꯪꯒꯥꯝꯒ ꯏꯁꯀꯣꯠꯁꯦ ꯍꯥꯎꯕꯅꯤꯌꯦ
ꯍꯣꯏ ꯍꯣꯏ ꯍꯣꯏ ꯐꯦꯚꯔꯥꯏꯠ ꯇꯥꯔꯦ ꯑꯗꯨꯗꯤ
ꯍꯣꯏ ꯑꯁ ꯍꯪꯒꯥꯝ ꯑꯩꯗꯤ ꯍꯪꯒꯥꯝꯗꯤ ꯑꯗꯨꯝ ꯆꯥꯅꯤꯡꯉꯤ
ꯑꯨꯝ
ꯏꯁꯀ꯭ꯋꯥꯁ ꯏꯁꯀ꯭ꯋꯥꯁꯇꯤ ꯆꯥꯗꯕ ꯀꯨꯏꯔꯦ ꯑꯩ ꯆꯥꯕ ꯐꯪꯗꯕ
ꯍꯥ
ꯏꯁ꯭ꯀ꯭ꯣꯠꯁ
ꯁꯔꯀꯥꯗ ꯁꯔꯀꯥꯗ ꯂꯩꯕ ꯆꯂꯣ ꯑꯗꯨꯗꯤ
ꯍꯥꯏꯗꯤꯅꯦ ꯎꯝ ꯑꯩꯗꯣ ꯀꯦꯖꯤꯗ ꯂꯩꯕꯅꯤꯅ ꯑꯩ ꯇꯜꯂꯦꯕ ꯏꯁꯀ꯭ꯋꯥꯠꯁꯦ
ꯑꯁ ꯄꯤꯅꯤꯡꯈ꯭ꯔꯦꯗꯀꯣ ꯑꯩꯈꯣꯏ ꯏꯪꯈꯣꯟꯒꯤꯁꯦ
ꯑꯦ ꯏꯪꯈꯣꯟꯜ ꯂꯩꯕ꯭ꯔꯣ
ꯍꯣꯏꯗ
ꯑꯠꯆꯥꯥ ꯑꯩ ꯏꯁꯀꯁꯀꯨꯝꯕ ꯎꯝ ꯀꯦꯖꯤ ꯑꯣꯟꯕ ꯄꯣꯠꯇꯤ ꯃꯣꯏꯗꯤ ꯌꯥꯝ ꯄꯥꯗꯕꯅꯦꯕ
ꯎꯝ
ꯑꯗꯨꯒꯤ ꯑꯩꯗꯣ ꯂꯩꯔꯒ ꯆꯥꯅꯤꯡꯗꯦꯕ ꯑꯗꯨꯒꯤ ꯍꯣꯏ ꯑꯩꯅ ꯍꯧꯖꯤꯛ ꯂꯩꯐꯝꯗꯗꯤ ꯏꯁꯀ꯭ꯋꯥꯁ ꯑꯦꯕꯥꯏꯂꯦꯕꯜꯗꯤ ꯑꯣꯏꯗꯦꯀꯣ
ꯍꯣꯏ
ꯕꯨ ꯋꯥꯔꯤꯕꯨꯅꯤꯗ ꯂꯩꯔꯁꯨ ꯀꯦꯖꯤꯑꯣꯜꯒ ꯒꯇꯥꯡꯅ ꯌꯣꯟꯕꯗ ꯑꯩ ꯆꯥꯗꯦꯕ ꯑꯍꯣꯡ ꯄꯩꯁꯥ ꯄꯥꯏꯗꯕꯅꯤꯅ ꯑꯍꯣꯡ ꯑꯍꯣꯡꯕ ꯑꯣꯏꯅ ꯆꯥꯏꯗꯅ ꯑꯗꯨꯅꯦꯗ
ꯑꯁ ꯄꯤꯅꯤꯡꯈ꯭ꯔꯦꯗ ꯀꯣꯁ ꯀꯣꯁ ꯐꯥꯎꯗꯤ ꯑꯩꯈꯣꯏꯒꯤ ꯑꯩꯈꯣꯏꯒꯤ ꯏꯁꯀꯣꯁꯁꯤ ꯇꯣꯉꯥꯟꯅ ꯊꯣꯡꯕꯀꯣ ꯌꯥꯝ ꯍꯥꯎꯕꯅꯦ ꯑꯃꯨꯛꯀ ꯑꯩ ꯄꯨꯟꯁꯤꯗ ꯆꯥꯗ꯭ꯔꯤ ꯑꯗꯨꯒꯨꯝꯕ ꯁꯣꯁ
ꯑꯣ ꯌꯥꯝ ꯍꯥꯎꯔꯝꯗꯣꯏ ꯃꯥ ꯁ꯭ꯀꯣꯁꯦ ꯀꯩꯅꯣꯅꯦꯕ ꯅꯠꯇ꯭ꯔꯥ ꯎꯃ ꯐ꯭ꯔꯦꯁ ꯑꯣꯏꯅ ꯍꯦꯛꯄ ꯅꯨꯃꯤꯠ ꯀꯨꯀꯔ ꯃꯊꯛꯇꯒꯨꯝꯕ ꯍꯥꯞꯄꯗꯤ ꯋꯥꯎ
ꯈꯪꯗꯦꯅꯦ ꯑꯩ ꯅꯣꯡꯃ ꯑꯩꯒꯤ ꯂꯩꯐꯝꯗ ꯏꯃꯥꯅ ꯊꯥꯔꯛꯇꯩꯕꯀꯣ ꯑꯗꯣ ꯑꯩꯈꯣꯏ ꯏꯈꯣꯟꯒꯤꯅꯦꯕ ꯑꯗꯨꯒꯤ ꯏ꯭ꯁꯀꯣꯁ ꯆꯥꯕꯗꯣ ꯑꯩ ꯄꯨꯟꯁꯤꯗ ꯑꯗꯨꯃꯥꯏꯟ ꯆꯥꯗꯦꯅ ꯑꯂꯨ ꯊꯨꯝꯃꯒ ꯀꯩꯅꯣ ꯇꯧꯕꯗꯣ ꯑꯗꯨꯒꯤ ꯃꯍꯥꯎ
ꯇꯧꯕꯅꯦ ꯇꯧꯕꯅꯦ ꯑꯍꯥꯎꯕ ꯏꯁꯀ꯭ꯋꯥꯗꯤ ꯑꯗꯨꯃꯥꯏ ꯇꯧꯕꯅꯦ
ꯍꯣꯏ ꯑꯗꯨ ꯑꯩꯒꯤ ꯂꯩꯐꯝꯒꯤ ꯗꯨꯀꯥꯟꯗ ꯑꯩꯈꯣꯏꯁꯨ ꯃꯣꯏꯁꯨ ꯆꯥꯅꯤꯡꯉꯥꯏꯅ ꯍꯥꯏꯕꯩ ꯄꯤꯕꯅꯦꯕ ꯃꯊꯪ ꯅꯨꯃꯤꯠꯇꯤ ꯕꯥꯀꯤ ꯂꯧꯕ ꯍꯧꯕ ꯌꯥꯔꯦ ꯏ꯭ꯁꯀꯣꯁ ꯍꯥꯎꯃꯟꯕꯒꯤ
ꯗ ꯃꯤꯗꯤ ꯑꯥ ꯏ꯭ꯁꯀ꯭ꯋꯥꯁꯅ ꯏꯀꯦꯟ ꯍꯥꯟꯈ꯭ꯔꯦꯀꯣ
ꯀ꯭ꯔꯣꯁꯅ ꯀꯦꯟꯍꯟꯒ꯭ꯔꯦ ꯅꯨꯄꯤꯕꯨꯁꯨ ꯀꯦꯍꯟꯕ ꯌꯥꯔꯗꯤ ꯐꯗꯧꯅꯤꯅꯦ
ꯀꯔꯤ
ꯅꯨꯄꯤꯕꯨꯁꯨ ꯑꯗꯨꯃꯥꯏꯅ ꯀꯦꯟꯍꯟꯕ ꯌꯥꯔꯗꯤ ꯐꯒꯗꯧꯕ ꯁ꯭ꯀꯣꯁꯅ
ꯑ꯭ꯁ ꯀꯦꯟꯍꯟꯕ ꯌꯥꯕ ꯂꯩꯒꯅꯤꯀꯣ
ꯎꯝ ꯑꯦ ꯐꯥꯒꯤ ꯇꯧꯕꯅꯦ ꯐꯥꯒꯤ ꯇꯧ
ꯐꯥꯒꯤ ꯅꯠꯇꯦꯅꯦ
ꯎꯝ ꯀ꯭ꯔꯗꯨꯃꯥꯏꯅ ꯁ꯭ꯀꯣꯁ ꯁꯀꯣꯠ ꯍꯣꯏ ꯍꯣꯏ ꯑꯩ ꯆ꯭ꯔꯁꯇꯤ ꯈꯔ ꯂꯥꯞꯄꯦꯅꯦ ꯑꯩꯅ ꯆꯠꯀꯗꯧꯗꯣ
ꯑꯆꯥ ꯃꯅ ꯀꯔꯤꯔꯣ ꯑꯦꯕꯥꯅꯤ ꯃꯥꯟꯅꯔꯤꯁꯤꯕꯣ ꯑꯩꯁꯨ ꯆꯥꯔꯁꯁꯦ ꯌꯥꯝ ꯂꯥꯞꯄꯦꯕ ꯈꯔ ꯅꯠꯇꯦꯕ ꯌꯥꯝ ꯂꯥꯞꯄꯦꯕ ꯑꯩ ꯑꯩꯅ ꯆꯠꯄꯗ ꯑꯗꯨꯝ ꯂꯨꯞ ꯂꯨꯄꯥ ꯆꯍꯨꯝꯒꯨꯝꯕ ꯇꯥꯒꯅꯤꯕ ꯑꯞ ꯗꯥꯎꯟꯁꯦ ꯑꯗꯨꯒꯤ ꯑꯩ ꯄꯩꯁꯥꯁꯨ ꯄꯥꯏꯗꯦ ꯍꯟ ꯇꯛꯁꯦ ꯑꯗꯨꯅ ꯑꯗꯨꯒꯤ ꯑꯦꯛꯁꯀ꯭ꯌꯨꯁꯁꯨ ꯂꯩꯔꯦꯀꯣ ꯑꯩꯒꯤ ꯐ꯭ꯔꯦꯟꯁꯨ ꯂꯩꯇꯦ ꯆꯠꯁꯦ ꯍꯥꯏꯗꯤ ꯑꯩꯒꯤ ꯀꯥꯖꯤꯟꯗꯣ ꯆꯠꯀꯅꯤ ꯑꯗꯨꯕꯨ ꯑꯗꯨꯁꯨ ꯂꯩꯔꯦ ꯑꯩꯕꯥꯅꯤ ꯆꯥꯔꯖ ꯂꯥꯞꯄꯒꯤ ꯆꯠꯇꯕꯁꯨ ꯃꯥꯟꯅꯔꯦ ꯍꯣ ꯇꯟꯂꯒ ꯍꯧꯒꯠꯇꯔꯒ ꯆꯥꯛ ꯊꯣꯡꯗꯕꯁꯨ ꯃꯥꯟꯅ ꯔꯤ ꯌꯥꯏꯅꯦ ꯑꯦꯕꯅꯤꯁꯦ ꯑꯗꯨꯗꯤ ꯑꯗꯨꯗꯤ ꯑꯃꯨꯛꯀ ꯕꯣ ꯍꯥꯡꯕꯗ ꯑꯥ ꯃꯥꯟꯅꯔꯤꯕ꯭ꯔ ꯌꯦꯡꯉꯁꯦ ꯁꯦꯁ
ꯌꯥꯏ ꯌꯥꯏ ꯌꯥꯏ ꯑꯩꯗꯤ ꯄꯣꯔꯇꯨꯒꯜꯒꯤ ꯇꯥꯔꯦ
ꯑꯠꯁꯥ ꯑꯩꯗꯤ ꯅꯠꯇꯦ ꯃꯥꯟꯅꯕ ꯃꯥꯟꯅ ꯕ ꯃꯥꯟꯅꯗꯕ ꯅꯠꯇꯦ ꯑꯩꯗꯤꯅꯦ ꯑꯥꯔꯖꯦꯟꯇꯤꯅꯥꯒ ꯄꯣꯔꯇꯨꯒꯜꯗ ꯗꯤ ꯑꯩꯒꯤ ꯁꯤꯡꯒꯜ ꯂꯩꯇꯦꯕ ꯑꯅꯤꯃꯛ ꯑꯩꯗꯤ ꯁꯞꯄꯣꯔꯠ ꯇꯧꯋꯦꯕ
ꯑꯠꯁꯥ
ꯑꯗꯨꯅ ꯑꯗꯨꯁꯨ ꯈ꯭ꯔ ꯗ꯭ꯔꯣ ꯇꯥꯒꯦ ꯇꯧꯔꯦ ꯑꯩꯗꯤ ꯑꯅꯤꯃꯛ ꯅꯨꯡꯁꯤꯌꯦ ꯑ꯭ꯁ ꯑꯁꯤꯅꯦ ꯍꯥꯏꯕ ꯂꯩꯇꯦꯕ ꯑꯩꯒꯤꯗꯃꯛꯇ
ꯑ ꯑꯠꯁꯥ ꯑꯠꯆꯥ ꯑꯗꯨ ꯅꯪꯒꯤ ꯀꯩꯅꯣꯗꯤ ꯂꯩꯐꯝ ꯏꯕꯥꯅꯤ ꯅꯪꯒꯤ ꯕꯔꯥ ꯇꯤꯡꯕꯒ ꯑꯩꯒꯤ ꯕꯔꯥ ꯇꯤꯡꯕꯁꯨ ꯃꯟꯅꯩ
ꯃꯥꯟꯅꯕ꯭ꯔꯥ ꯑꯁ ꯋꯥ ꯑꯣ ꯃꯥꯏ ꯒꯣꯠ ꯑꯗꯨꯗꯤ ꯑꯦꯕꯅꯤꯁꯦ ꯅꯥꯏꯟꯇꯤ ꯅꯥꯏꯟ ꯄꯥꯔꯁꯦꯟ ꯃꯥꯟꯅꯔꯦꯅꯦ ꯉꯁꯤꯒꯤꯗꯃꯛꯇꯗꯤ
ꯍꯣꯏ ꯑꯗꯨ ꯀꯗꯥꯏꯗ ꯂꯩꯕ꯭ꯔꯣ ꯅꯪ ꯑꯗꯨ ꯑꯣꯏꯔꯗꯤ ꯃꯐꯝꯗꯤ
ꯑꯣ ꯑꯩꯗꯣ ꯍꯧꯖꯤꯛ ꯑꯩꯒꯤ ꯗꯦꯜꯂꯤꯗ ꯂꯩꯕ
ꯑꯣ ꯑꯆꯥ ꯑꯆꯥ
ꯅꯪꯗꯤ
ꯑꯗꯨꯗꯤ ꯃꯥꯟꯅꯗ꯭ꯔꯦ ꯐꯥꯖꯅ ꯃꯥꯟꯅ
ꯀꯗ ꯀꯗꯥꯏꯗ ꯑꯣꯏꯕ꯭ꯔꯥ ꯅꯪꯅ
ꯁꯤꯂꯣꯡꯗ ꯂꯩ ꯁꯤꯂꯣꯡꯗ
ꯑꯠꯆꯥꯥ ꯑꯣ ꯃꯥꯏ ꯒꯣꯠ ꯌꯥꯝ ꯂꯥꯞꯅꯔꯦ ꯑꯗꯨꯗꯤ ꯑꯦꯕꯅꯤꯁꯦ
ꯎꯝ
ꯑꯁ ꯅꯨꯡꯉꯥꯏꯕꯅꯦ ꯅꯪ ꯂꯩꯐꯝꯗꯣ ꯑꯩ ꯆꯠꯇ꯭ꯔꯤꯗ ꯑꯗꯨ ꯑꯣ ꯅꯪꯒꯤꯗꯤ ꯌꯥꯝ ꯋꯦꯗꯔ ꯅꯨꯡꯉꯥꯏ ꯍꯥꯏꯅ ꯇꯥꯏꯑ ꯑꯩꯅ ꯑꯗꯨꯝ ꯇꯥꯕꯗ ꯑꯩ ꯂꯥꯁ ꯌꯌꯥꯔꯗꯣ ꯑꯩꯁꯨ ꯅꯥꯒꯥꯂꯦꯟꯗ ꯂꯩꯔꯝ ꯃꯦ ꯑꯗꯨ ꯑꯗꯨꯗ ꯆꯠꯀꯦ ꯄ꯭ꯂꯥꯟꯗꯤ ꯐꯅ ꯌꯥꯝ ꯇꯧꯋꯦ ꯑꯗꯣ ꯏꯃꯥꯟꯅꯕꯤꯒ ꯑꯩ ꯁꯨꯇꯤꯁꯦ ꯁꯨꯡ ꯃꯥ ꯃꯥꯟꯅꯗꯕ ꯃꯥ ꯁꯨꯇꯤ ꯂꯩꯅꯤ ꯑꯩꯅ ꯂꯩꯔꯣꯏ ꯑꯩ ꯄꯩꯁꯥ ꯂꯩꯅꯤ ꯃꯥꯅ ꯄꯩꯁꯥ ꯂꯩꯔꯣꯏ ꯃꯥ ꯄꯁꯥ ꯂꯩꯅ ꯑꯩ ꯐꯠꯇ꯭ꯔꯦ ꯑꯗꯨꯗ ꯂꯥꯁꯇ ꯃꯥꯟꯅꯗ꯭ꯔꯦ ꯏꯕꯥꯟꯅꯤꯗꯣ
ꯎꯝ ꯂꯑꯣ ꯂꯑꯣ ꯄꯕꯨ ꯀꯣꯏꯕꯒ ꯈꯤꯔꯦꯗ ꯀꯣꯏ ꯃꯟ
ꯈꯪꯅꯕ ꯂꯩꯔꯤꯉꯩꯗꯨꯀꯣ ꯀꯣꯏ ꯀꯣꯏꯔꯛꯄꯅꯗꯤ ꯅꯨꯡꯉꯥꯏꯒꯅꯤ ꯏꯁꯥ ꯏꯇꯣꯝꯇ ꯆꯠꯄꯗꯤ ꯅꯨꯡꯉꯥꯏꯇꯕꯅꯦ ꯃꯤꯅ ꯒꯥꯏꯠ ꯇꯧꯕꯗꯨ ꯑꯗꯨꯗꯤ ꯅꯨꯡꯉꯥꯏꯕꯅꯦꯕ
ꯑꯩꯗꯤ ꯀꯩꯅꯣꯒꯤ ꯂꯥꯛꯄꯅꯤꯗ ꯚꯦꯀꯦꯁꯟꯒꯤ ꯂꯥꯛꯄꯅꯤꯗ ꯑꯁꯦꯡꯕꯗꯤ ꯀꯩꯅꯣꯗ ꯂꯩꯌꯦꯣ ꯒꯋꯥꯍꯥꯇꯤꯗ ꯂꯩ
ꯑꯠꯆꯥꯆꯥ ꯑꯥ ꯆꯥ ꯑꯩ ꯒ꯭ꯌꯥꯟ ꯇꯥꯔꯦ ꯅꯪꯁꯦ ꯑꯦ ꯀꯔꯤ ꯇꯝꯕ ꯑꯩ ꯑꯩꯅ ꯅꯪꯒꯤ ꯋꯥꯔꯤ ꯂꯤꯔꯛꯀꯦ
ꯍꯣꯏ
ꯅꯪꯁꯦ ꯑ ꯏꯟꯖꯤꯅꯤꯌꯥꯔꯤꯡ ꯇꯝꯃꯤꯀꯣ
ꯇꯝꯕ ꯂꯣꯏꯔꯦ ꯂꯣꯏꯅ
ꯂꯣꯏꯔꯦ ꯑꯠꯆꯥ ꯂꯣꯏꯔꯦ ꯂꯣꯏꯔꯦ
ꯑꯗꯨ ꯏꯟꯖꯤꯅꯤꯌꯥꯔꯤꯡꯗꯤ ꯅꯠꯇꯦꯀꯣ ꯏꯟꯖꯤꯅꯤꯌꯥꯔꯤꯡꯃꯛꯇꯤ ꯅꯠꯇꯦ ꯑꯗꯨ
ꯑꯥ ꯀꯔꯤ ꯕꯁ ꯣꯠꯇꯣ ꯍꯥꯏꯔꯛꯑꯣ
ꯑ ꯀꯩꯅꯣꯗꯤ ꯂꯣꯏꯔꯦ ꯒ꯭ꯔꯦꯖꯨꯌꯦꯁꯟꯒ ꯃꯥꯁꯇꯔ ꯂꯣꯏꯔꯦꯕꯀꯣ ꯑꯗꯨ
ꯋꯥꯔꯤꯔꯤꯁꯦ ꯃꯅꯥꯗꯥ ꯋꯥꯔꯤꯔꯤꯁꯦ ꯃꯅꯥꯗꯥꯖꯥꯠꯂ ꯑꯩ ꯍꯥꯏꯒꯦ ꯑꯩ ꯍꯥꯏꯒꯦ ꯅꯪ ꯅꯪ ꯒꯨꯍꯥꯇꯤꯗꯒꯤ ꯑꯗꯨ ꯆꯪꯕꯗꯣ ꯗꯦꯠ ꯀꯌꯥꯗ ꯍꯜꯂꯇꯣꯏꯔꯥ ꯍꯥꯏꯔꯛꯑꯣ ꯐꯤꯐꯇꯤꯟ ꯑꯣꯔ ꯐꯣꯔꯇꯤꯟ ꯆꯨꯝꯕ꯭ꯔꯥ
ꯎꯝ ꯍꯨ ꯇꯨꯗ ꯍꯂꯛꯅꯤ ꯇꯨꯗ ꯗꯦꯠ ꯑꯅ ꯑ ꯍꯣꯏ ꯇꯨꯗ ꯍꯜꯂꯛꯀꯅꯤ
ꯗꯦꯠ ꯇꯨ ꯍꯥꯏꯗꯤ ꯅꯦꯛꯁ ꯃꯟ
ꯍꯣꯏ
ꯁꯦ ꯑꯗꯨꯗꯤ ꯑꯣꯟꯅꯔꯦ ꯑꯣꯟꯅꯔꯦ ꯑꯩ ꯅꯪꯅ ꯍꯧꯖꯤꯛ ꯍꯥꯏꯕꯒꯨꯝꯅ ꯑꯩꯒꯤ ꯐ꯭ꯔꯦꯟ ꯑꯃꯗꯣ ꯅꯍꯥꯟ ꯒꯨꯍꯥꯇꯤꯗꯒꯤ ꯁꯤꯂꯣꯡ ꯃꯣꯏ ꯐ꯭ꯔꯦꯟ ꯇ꯭ꯔꯤꯞ ꯆꯠꯀꯅꯤ ꯍꯥꯏꯕꯅꯦꯕ ꯑꯗꯨꯒꯤꯅꯦꯕ ꯑꯩꯅ ꯆꯤꯡꯅꯕꯁꯦ ꯁꯦ ꯑꯩꯗꯤ ꯑꯥ ꯅꯣꯏꯁꯦ ꯄꯥꯔꯇꯤ ꯃꯥꯟꯅꯔꯕ꯭ꯔꯥ ꯍꯥꯏꯅ ꯑꯗꯨꯗꯤ ꯃꯥꯟꯅꯗꯦ ꯠꯇ꯭ꯔꯦ ꯃꯣꯏꯁꯨ ꯇ꯭ꯔꯤꯞ ꯆꯠꯀꯗꯣꯏ ꯅꯦꯕꯀꯣ ꯒꯨꯍꯥꯇꯤꯗꯒꯤ ꯁꯤꯂꯣꯡ ꯆꯪꯗꯣꯏꯅꯦꯕ ꯑꯩꯗꯣ ꯑꯩꯒꯤ ꯐ꯭ꯔꯦꯟꯗꯨꯅꯗꯤ ꯗꯤ ꯃꯥꯅ ꯃꯅꯤꯄꯨꯔꯗꯒꯤ ꯃꯥꯒꯤ ꯐ꯭ꯔꯦꯟꯁꯤꯡ ꯒꯨꯍꯥꯇꯤꯗ ꯂꯩꯍꯧꯋꯦ ꯍꯥꯏꯈꯤꯕꯅꯦꯕ ꯑꯩꯉꯣꯟꯗ ꯑꯗꯨꯗ ꯒꯋꯥꯍꯥꯇꯤ ꯇꯤꯗꯒꯤ ꯃꯣꯏ ꯆꯠꯀꯅꯤ ꯑꯗꯨꯒ ꯗꯦꯠ ꯇꯤꯗꯒꯤ ꯃꯣꯏ ꯆꯠꯀꯅꯤ ꯗꯨꯒꯥ ꯗꯦꯠ ꯐꯣꯔꯇꯤꯟꯗ ꯐꯣꯔꯇꯤꯟ ꯍꯥꯏꯕꯣ ꯐꯤꯐꯇꯤꯟ ꯍꯥꯏꯕꯔꯣ ꯑꯩꯁꯨ ꯀꯥꯎꯔꯈꯦ ꯑꯗꯨꯗ ꯍꯥꯟꯂꯛꯇꯣꯏ ꯅꯦꯕ ꯂꯥꯛꯇꯣꯏꯅꯦꯕ ꯑꯗꯣ ꯑꯩꯅ ꯃꯟꯁꯤꯜꯂꯛꯑꯕ ꯅꯪꯉꯣꯟꯗ ꯅꯪꯅ ꯑꯩꯗꯤ ꯁꯤꯗ ꯂꯩꯕꯅꯦ ꯑꯗꯨꯗꯨꯗꯅꯦ ꯍꯥꯏꯕꯗ ꯃꯥꯅ ꯐꯇꯤ ꯃꯥꯟꯅꯔꯝꯗ꯭ꯔꯦ
ꯃꯥꯟꯅꯔꯝꯗ꯭ꯔꯦ ꯑꯩꯑꯁꯦꯡꯕꯗꯤ ꯑꯗꯨꯔꯣꯝꯗ ꯅꯪ ꯂꯩꯐꯝꯗꯨꯗ ꯆꯪꯒꯦꯗꯧꯅꯦ
ꯑꯠꯆꯥ ꯀꯣꯏꯔꯛꯑꯣ
ꯁꯥꯃꯟ ꯑꯩ ꯁꯥꯃꯟꯕꯒꯤ ꯆꯪꯅꯤꯡꯗꯕ ꯑꯗꯣ ꯁꯣꯝꯗ ꯑꯗꯨꯝ ꯍꯟꯈ꯭ꯔꯕ ꯑꯃꯨꯛ
ꯑꯠꯆꯥ ꯀꯩꯅꯣꯗ ꯆꯪꯉꯛꯑꯣ ꯅꯪꯅ ꯌꯥꯝ ꯅꯨꯡꯉꯥꯏꯕ ꯃꯇꯝꯗ ꯄꯥꯝꯃꯗꯤꯅꯦ ꯐꯦꯕꯔꯤꯒꯨꯝꯕꯗ ꯂꯥꯛꯑꯣ
ꯍꯣꯏ ꯑꯩꯁꯨ ꯆꯍꯤ ꯑꯍꯨꯝꯒꯨꯝꯕ ꯂꯩꯔꯝꯃꯦ
ꯑꯠꯆꯥꯥ ꯂꯩꯔꯝꯕ꯭ꯔꯥ ꯑꯗꯨꯗꯤ ꯀꯔꯤ ꯌꯥꯍꯟꯕ꯭ꯔꯣ
ꯑꯩ ꯌꯨꯝꯗ ꯏꯃꯥ ꯏꯊꯟꯗ ꯂꯩꯕꯅꯤꯅ ꯅꯛꯅ ꯂꯩꯈ꯭ꯔꯕ
ꯑꯠꯆꯥ ꯑꯆꯥ ꯅꯣꯏ ꯏꯃꯥꯗꯤ ꯀꯗꯥꯏ ꯂꯩꯕꯒꯤꯅꯣꯕ
ꯏꯃꯥꯅ ꯈꯨꯟꯗ ꯂꯩꯌꯦꯦ
ꯑꯣ
ꯎꯝ
ꯑꯆꯥ ꯑꯆꯥ ꯑꯠꯆꯥ ꯑꯠꯆꯥꯥ ꯑꯩ ꯒ꯭ꯌꯥꯟ ꯇꯥꯔꯦ ꯂꯅꯥꯥꯛꯑꯦ ꯅꯪ ꯎꯝ ꯑꯩꯁꯨ ꯏꯃꯥꯟꯅꯕꯤꯅ ꯒꯨꯍꯥꯇꯤ ꯆꯠꯁꯦ ꯍꯥꯏꯔꯗꯤ ꯀꯥꯎꯕꯅꯦ ꯑꯗꯣ ꯑꯩꯅ ꯍꯟꯗꯛ ꯆꯍꯤꯅꯤ ꯁꯤꯗ ꯂꯩꯈꯤꯗꯦ ꯍꯥꯏꯕꯅꯦ ꯑꯩꯅ ꯍꯤꯍꯤꯍꯤ
ꯎꯝ ꯂꯥꯛꯑꯣ ꯂꯥꯛꯑꯣ ꯀꯣꯏꯔꯣ ꯄꯨꯕꯤꯒꯦ ꯁꯤꯂꯣꯡꯒꯤꯗꯤ ꯑꯩꯅ ꯂꯣꯏꯅ ꯄꯨꯕꯤꯔꯒꯦ ꯂꯣꯏꯅ ꯈꯪꯈ꯭ꯔꯕꯅꯤꯅꯥ
ꯏꯁ ꯂꯥꯛꯅꯤꯡꯈ꯭ꯔꯦꯍꯦ
ꯎꯝ
ꯑꯦꯛꯁꯄꯦꯟꯁꯤꯞ ꯑꯣꯏꯕ꯭ꯔꯥ ꯀꯃꯥꯏꯅ ꯑꯣꯏꯒꯦ
ꯍꯣꯏ ꯑꯦꯛꯁꯄꯦꯟꯁꯤꯚ ꯑꯣꯏ ꯌꯦ ꯁꯤꯂꯣꯡꯣꯡꯁꯨ
ꯑꯠꯆꯥ ꯄꯩꯁꯥ ꯂꯩꯇ꯭ꯔꯤꯅꯦ ꯍꯟꯗꯛꯁꯦ ꯌꯥꯝ ꯂꯥꯏꯔꯤꯅꯦ
ꯎꯝ
ꯑꯩꯗꯣ ꯊꯥ ꯑꯅꯤꯒꯨꯝꯕ ꯊꯕꯛ ꯆꯠꯇ꯭ꯔꯕꯀꯣ ꯑꯩ ꯅꯍꯥꯟ ꯥꯂꯥꯁ ꯃꯊꯁꯨ ꯌꯝ